ꯍꯥꯏꯥꯏ ꯇꯥꯏ ꯍꯥꯏꯔꯣ
ꯀꯔꯤꯒ ꯋꯥꯔꯤ ꯁꯥꯟꯅꯁꯤꯔꯥ ꯍꯧꯖꯤꯛꯇꯤ
ꯅꯪꯉ ꯁꯅꯤ ꯁꯅꯤꯕꯨ ꯅꯪꯅ ꯁꯥꯅꯤꯡ ꯁꯥꯅꯤꯡꯕ ꯎꯔꯤꯗꯣ ꯁꯥꯕ ꯌꯥꯅꯤ
ꯑꯣ ꯑꯗꯨ ꯅꯪ ꯁꯞꯄꯣꯔꯠ ꯇꯧꯕ ꯇꯤꯝꯗꯣ ꯑꯗꯨꯝ ꯉꯝꯔꯤꯕ꯭ꯔꯥ
ꯑꯁ ꯍꯧꯖꯤꯛ ꯍꯧꯖꯤꯛ ꯑꯩꯅ ꯁꯄꯣꯔꯠ ꯇꯧꯕ ꯇꯤꯝ ꯑꯍꯨꯝ ꯑꯍꯨꯝ ꯉꯝꯃꯤ
ꯑꯩꯗꯤ ꯃꯔꯤꯅꯦ ꯑꯩꯁꯨ ꯃꯔꯤꯅꯦ ꯑꯣ ꯑꯃꯕꯨꯗꯤ ꯑꯃꯕꯨꯗꯤ ꯑꯗꯨꯝ ꯌꯥꯝꯅꯗꯤ ꯄꯥꯝꯗꯦꯗ ꯑꯃꯗꯤ ꯑꯁ ꯃꯤ ꯄꯥꯝꯃꯟꯕꯒꯤꯀꯣ
ꯎꯝ
ꯑꯃꯗꯤ ꯁꯤꯔꯝꯃ ꯃꯥꯜꯂꯦꯀꯣ ꯅꯪꯒꯤꯁꯨ ꯅꯠꯇ꯭ꯔꯣ
ꯑ ꯑꯩꯒꯤꯗꯤ ꯍꯣꯏ ꯈꯔꯗꯤ ꯁꯤꯈ꯭ꯔꯦ
ꯑꯩꯔꯗꯤ ꯁꯤꯒ꯭ꯔꯦ ꯑꯩꯒꯤꯗꯤ ꯅꯍꯥꯟꯗꯅ ꯎꯝ ꯇꯤꯝ ꯃꯉꯥ ꯃꯔꯤ ꯍꯥꯏꯒꯗꯕꯅꯦ ꯍꯧꯖꯤꯛꯀꯤ ꯑꯔꯖꯦꯟꯇꯤꯅꯥꯕꯨꯗꯤ ꯌꯥꯝ ꯄꯥꯝꯗꯦ ꯑꯗꯨꯒꯤ ꯎꯝ ꯃꯤ ꯇꯤꯝ ꯃꯔꯤ ꯇꯧꯅꯦꯕ ꯑꯗꯣ ꯅꯣꯔꯋꯦꯗ ꯁꯤꯈ꯭ꯔꯦ
ꯎꯝ ꯑ ꯅꯣꯏ ꯍꯦꯔꯗꯤ ꯍꯥꯂ ꯊ ꯊꯔꯤꯕꯣ
ꯍꯥꯥ
ꯅꯣꯏ ꯍꯦꯔꯗꯤ ꯍꯂ ꯐꯔꯤꯕꯣ
ꯀꯔꯤꯔꯥ ꯀꯔꯤꯒꯤ ꯍꯦꯔꯣꯔ ꯅꯪ ꯅꯠꯇ꯭ꯔꯣ
ꯑꯩ ꯐꯥꯒꯤ ꯇꯧꯅꯤꯗ ꯁꯨꯝ ꯂꯛꯅꯕ ꯅꯨꯡꯉꯥꯏ ꯍꯥꯏꯅꯀꯣ
ꯑ ꯑꯩꯈꯣꯏꯒꯤ ꯍꯦꯔꯣꯗꯤ ꯑꯁ ꯀꯩꯅꯩꯅꯣ ꯇ ꯎꯝ ꯊꯔꯣꯏꯗ ꯇꯧꯔꯒ ꯆꯠꯂꯝꯕ ꯑꯣꯏꯔꯝꯅꯦ ꯑꯗꯨ ꯂꯥꯛꯇ꯭ꯔꯤꯅꯦ ꯍꯧꯖꯤꯛꯐꯥꯎ
ꯉ ꯊꯕꯛ ꯂꯣꯏꯁꯤꯟꯕ ꯊꯕꯛ ꯂꯣꯏ ꯊꯕꯛ ꯂꯣꯏꯗ꯭ꯔꯤꯕꯒꯤ ꯑꯣꯏꯔꯝꯅꯤ
ꯉꯁꯤꯦ ꯄꯣꯛꯁꯨ ꯄꯣꯛꯔꯝꯗꯕ ꯑꯣꯏꯔꯝꯅꯤꯗ
ꯁꯤ ꯇꯥꯕ꯭ꯔꯣ
ꯑꯥ
ꯅꯨꯡꯁꯤ ꯑꯏꯅ ꯑꯣꯏꯩꯅ ꯆꯤꯡ ꯇꯥꯕ ꯃꯇꯝꯗ ꯂꯩꯁꯥꯕꯤ ꯈꯔ ꯖꯒꯣ ꯌꯥꯝ ꯆꯥꯗꯕꯒꯤ ꯗ꯭ꯔꯦꯁꯤꯡꯗ ꯁꯦꯠꯂꯒꯀꯣ ꯎꯔꯅꯤ ꯏꯆꯟ ꯅꯨꯨꯄꯤ
ꯏꯆꯟꯅꯨꯄꯤꯒꯨꯝꯕ ꯏꯆꯟꯅꯨꯄꯤꯒꯨꯝꯕ ꯑꯣꯏꯔꯗꯤ ꯈꯨꯗꯛꯇ ꯑꯩꯒꯤ ꯄꯥꯛ ꯆꯥꯗꯕꯅꯤ ꯃꯤꯒꯤ ꯃꯆꯥꯗꯨꯅꯦ ꯑꯩꯦ
ꯑꯦ ꯃꯤꯒꯤ ꯃꯆꯥꯕꯨ ꯄꯥꯡꯊꯣꯛ ꯄꯨꯒꯅꯨꯀꯣ
ꯑꯗꯨ ꯑꯗꯨꯅꯦ
ꯍꯧꯖꯤꯛꯀꯥꯟ ꯍꯧꯖꯤꯛꯀꯥꯟ ꯌꯥꯝ ꯂꯨꯕꯅꯤ
ꯋꯥ
ꯕꯥꯅꯤꯁꯦ ꯈꯔ ꯏꯅꯥꯛꯁꯨ ꯍꯣꯟꯗꯕꯒꯤꯀꯣ ꯄꯪꯐꯨ ꯐꯨꯕ ꯌꯥꯗꯦ
ꯎꯝ ꯆꯃꯤ ꯦ ꯃꯥ ꯃꯖꯥꯂ ꯅ
ꯍꯥꯥ
ꯀꯔꯤ ꯏ ꯆꯥꯡ ꯍꯒꯦꯁꯤ
ꯈꯪꯗꯦ ꯏꯃꯥꯅ ꯊꯣꯡꯅꯦ ꯑꯁꯦꯡꯕ ꯑꯩ ꯊꯕꯛ ꯆꯠꯂꯒ ꯍꯜꯂꯛ ꯗꯀꯣ
ꯎꯝ ꯉꯟꯥꯡ ꯐꯥꯎꯕ ꯇꯗꯨꯒꯤ ꯆꯠꯄ ꯑꯣꯏꯔꯝꯃꯤꯗ
ꯅꯠꯇꯦ ꯃꯥꯅ ꯊꯕꯛ ꯑꯃ ꯑꯗꯨꯝ ꯃꯥꯒꯤ ꯐꯤꯅꯦꯛ ꯑꯩꯈꯣꯏ ꯍꯥꯀꯨꯝꯨꯝꯁꯦ
ꯎꯝ
ꯂꯥꯛꯅꯤꯉꯥꯏꯒꯤ ꯇꯨ ꯊꯥꯎꯖꯟ ꯇ꯭ꯋꯦꯟꯇꯤ ꯁꯚꯦꯟꯗꯨꯗ ꯑꯩꯈꯣꯏꯒꯤ ꯒꯣꯜꯗꯟ ꯖꯨꯕ꯭ꯂꯤ ꯂꯩꯒꯅꯦꯕ ꯑꯗꯨꯗ
ꯄꯣ
ꯂꯥꯛꯑꯣꯅꯦ ꯀꯥꯎꯗ꯭ꯔꯁꯨ ꯅꯪꯁꯨ ꯂꯥꯛ ꯀꯗꯧꯕ ꯃꯥꯜꯂꯤꯗ ꯑꯩꯈꯣꯏ ꯃꯐꯝꯗ ꯂꯩꯔꯗꯤ ꯑꯗꯨꯝ ꯂꯥꯛꯄ ꯌꯥꯏꯅ
ꯎ ꯜꯀꯨꯜ ꯀꯗꯤ ꯐꯕꯤ ꯑꯒ
ꯍꯣꯏ ꯍꯣꯏ ꯍꯣꯏ ꯄꯤꯕ ꯌꯥꯏ ꯑꯩ ꯄꯤꯕ ꯌꯥꯏ ꯎꯝ
ꯑꯗꯨꯃꯥꯏꯅ ꯇꯧꯔꯗꯤ ꯂꯥꯛꯄꯒꯤ ꯀꯥꯏꯕꯀꯣ
ꯑꯗꯨꯒꯤ ꯃꯣꯏ ꯑ ꯏꯃꯥꯈꯣꯏꯒꯤ ꯐꯤꯅꯦꯛ ꯑꯃ ꯑꯗꯨꯝ ꯁꯦꯝꯕꯀꯣ ꯑꯗꯨꯗ ꯂꯣꯏꯈ꯭ꯔꯦ ꯍꯥꯏꯅ ꯍꯥꯏꯕ ꯑꯗꯨ ꯃꯥꯅ ꯂꯧꯕꯤꯌꯣ ꯍꯥꯏꯅ ꯍꯥꯏꯕꯒꯤ ꯑꯩ ꯆꯠꯄ ꯀꯣ
ꯆꯥ ꯅꯪ
ꯑꯁ ꯁꯥꯗꯦ ꯑꯩꯗꯤ ꯍꯩꯇꯦ ꯑꯩꯗꯤ ꯁꯦꯠꯄꯗꯤ ꯍꯩꯌꯦ ꯇꯨ ꯁꯥ ꯍꯥꯕ ꯍꯥꯏꯩ ꯇ
ꯔꯦꯗꯤ ꯀꯃꯤꯅꯦ ꯏ ꯏ ꯋꯥꯏ ꯍꯥꯏꯒ
ꯑꯁ ꯂꯣꯏ ꯃꯤ ꯂꯣꯏꯅꯃꯛꯅ ꯍꯩꯔꯗꯤ ꯑꯗꯨ ꯁꯥꯕ ꯈꯣꯏꯗꯣ ꯑꯗꯨ ꯃꯣꯏꯁꯨ ꯍꯤꯡꯅꯤꯡꯉꯥꯏ ꯁꯥꯔꯒ ꯑꯗꯨ ꯑꯗꯨꯗ ꯊꯣꯛꯄꯒꯤ ꯄꯩꯁꯥꯗꯨꯅ ꯑꯗꯨꯝ ꯆꯥꯔꯒ ꯍꯤꯡꯕꯅꯤꯅꯦ ꯃꯣꯏꯒꯤꯁꯨ ꯊꯕꯛꯇꯣ ꯂꯩꯔꯔꯣꯏꯕ ꯑꯩꯈꯣꯏꯒꯨꯝꯕ ꯁꯥꯕ ꯍꯥꯏꯔꯗꯤ ꯑꯁ ꯃꯤ ꯂꯣꯏꯅꯃꯛꯀꯣ ꯑꯩꯒꯤꯁꯨ ꯑꯩꯒꯤꯁꯨ ꯅ ꯍꯥꯏꯅ ꯑꯣꯗꯔꯗꯨ ꯌꯥꯝꯂꯛ ꯌꯥꯝ ꯂꯥꯛꯀꯅꯦꯕ ꯑꯗꯨꯗ ꯃꯤ ꯑꯇꯣꯞꯄ ꯑꯩꯈꯣꯏꯒꯤꯗꯤ ꯈꯔ ꯅꯨꯡꯉꯥꯏꯔꯔꯣꯏꯕ ꯑꯗꯨꯒꯤ ꯑꯩ ꯇꯣꯛꯔꯒꯦ ꯑꯗꯨꯗꯗꯤ
ꯁ ꯀꯨꯝꯃ ꯁꯥꯕ ꯍꯥꯏ ꯌꯥꯝ ꯐꯦ
ꯑꯗꯨꯒꯨꯝꯕꯗꯣ ꯅꯪ ꯄꯥꯝꯕ꯭ꯔꯥ
ꯑ ꯍꯥꯏꯗꯤ
ꯑꯁ ꯄꯥꯝꯅꯗꯤ ꯑꯍꯟ ꯑꯍꯟꯗꯛ ꯆꯍꯤꯁꯦ ꯑꯩ ꯑꯩꯁꯨ ꯑꯗꯨꯝ ꯈꯪꯕ ꯌꯥꯏꯗ
ꯊꯃꯣ ꯍꯕꯣ ꯃꯤꯅꯥꯇ ꯎꯝꯗꯤ ꯂꯝꯕ ꯍꯔꯣ
ꯑꯁ ꯂꯩꯗꯤ ꯂꯩꯅꯤꯡꯕ ꯑꯗꯨꯒꯤꯀꯣ ꯑꯁ ꯑꯩꯁꯦ ꯑꯣ ꯃꯤꯕꯨꯁꯨ ꯅꯨꯡꯁꯤꯕ ꯐꯤ ꯁꯥꯕ ꯈꯣꯏꯠꯕꯁꯨ ꯅꯨꯡꯗꯤ ꯅꯨꯡ ꯁꯤꯕ ꯑꯗꯨꯣ ꯀꯔꯤ ꯇꯧꯁꯤꯔꯥ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
ꯅꯅꯥꯛꯇꯁꯨ ꯂꯩꯅꯤꯡꯕ ꯑꯗꯨ ꯑꯣꯏꯕꯅꯤꯅ ꯑ ꯇꯝꯕ ꯇꯥꯔꯦꯅꯦ
ꯑꯩꯅ ꯍꯥꯏꯗ꯭ꯔ ꯍꯥꯏꯗꯤ ꯑꯗꯨꯗꯃꯛꯇ ꯊꯝꯃꯨ ꯍꯥꯏꯕ ꯅꯠꯇ ꯑꯩꯅ ꯍꯥꯏꯖ ꯏꯄꯥꯒꯤ ꯀꯦ ꯂꯣ ꯍꯂꯣ ꯀꯥꯎꯗ ꯅꯥꯛ ꯀꯝ ꯈꯪꯉꯣ ꯍꯥꯏꯕꯅꯦ ꯑꯩ ꯍꯥꯏꯦ
ꯑꯩꯁꯦ ꯁꯥꯕ ꯍꯩ ꯭ꯔꯁꯨ ꯇꯝꯕꯤꯕꯗꯤ ꯍꯩꯨꯅꯦ ꯌꯥꯕꯅꯤ
ꯕꯤ ꯀꯥꯏꯦ ꯍꯦꯟꯅ ꯆꯦꯟ ꯊ꯭ꯔꯤꯅꯣ ꯁꯤꯗ ꯑ ꯑꯗꯨ ꯍꯥꯏꯗꯤ ꯀꯃꯥꯏꯅ ꯀꯩꯅꯣ ꯇꯧ
ꯑꯩ ꯏꯁꯥ ꯍꯩꯇ꯭ꯔꯁꯨꯀꯣ ꯃꯤ ꯃꯤꯕꯨ ꯇꯥꯛꯄꯤꯕꯗꯤ ꯑꯗꯨꯝ ꯌꯥꯏꯗ ꯇꯥꯛꯄꯤꯅꯤꯡꯉꯥꯏꯗꯤ
ꯑꯗꯨꯗꯤ ꯁꯣꯝꯅ ꯍꯥꯏ ꯁꯣꯝꯅ ꯂꯤꯉꯕ ꯋꯥꯔꯤꯁꯦ ꯑꯣꯏꯗꯧ ꯃꯥꯟꯗꯣꯏꯅ ꯁꯨꯝꯁꯨꯨꯝ ꯂ ꯂꯨꯁꯜꯂꯗꯤ ꯎ
ꯏꯪꯂꯛꯄ ꯑꯩ ꯋꯥ ꯅꯤ ꯇꯥ ꯇꯥꯔꯒ
ꯎꯝ ꯑꯗꯨꯃꯥꯏꯛꯇꯤ ꯑꯣꯏꯗꯣꯏꯗ ꯑꯗꯨ ꯑꯗꯨꯃꯥꯏꯅ ꯇꯧꯗꯦꯗ ꯑꯗꯨꯕꯨ ꯀꯩꯅꯣ ꯂꯩꯗꯅ
ꯑꯁ ꯅꯪ ꯏꯕꯥꯅꯤꯒꯤ ꯇꯣꯂꯣꯞ ꯆꯥꯔꯗꯤ ꯌꯥꯔꯦꯅ ꯏꯕꯥꯅꯤꯒꯤꯗꯤ ꯅꯪ ꯇꯣꯂꯣꯞ ꯆꯥꯔꯗꯤ ꯌꯥꯔꯦꯅ ꯏꯕꯥꯅꯤꯒꯤ
ꯎꯝ ꯈꯪꯗ꯭ꯔꯦ ꯀꯃꯥꯏꯅ ꯇꯧꯗꯣꯏꯅꯣ
ꯑꯩꯗꯤ ꯅꯪ ꯑꯣꯐꯤꯁꯥꯔ ꯇꯧꯔꯛꯄꯗꯣ ꯉꯥꯏꯔꯒ ꯂꯩꯃꯤꯅꯦ
ꯐꯔꯤ
ꯑꯣꯐꯤꯁꯔ ꯑꯣꯏꯔꯛꯄꯗꯣ ꯉ
ꯐ꯭ꯔꯤꯗ ꯐ꯭ꯔꯤꯗ ꯐ꯭ꯔꯤꯗ ꯉꯥꯏꯕ ꯌꯥꯗꯦ ꯅꯪꯁꯨ ꯀꯔꯤ ꯀꯩꯅꯣꯝ ꯇꯧꯍꯧꯗꯕꯅꯤ
ꯑꯁ ꯁꯤꯗꯤ ꯌꯥꯗꯤ
ꯅꯪ ꯅꯪ ꯏꯟꯁꯥꯡ ꯊꯣꯡꯕ ꯍꯩ ꯍꯥꯏ ꯎꯣꯏ ꯊꯣꯡꯕꯗ ꯀꯔꯤ ꯀꯔꯤ ꯃꯁꯂꯥ ꯍꯥꯞꯕꯗꯤ ꯍꯥꯎꯒꯗ꯭ꯔꯥ ꯍꯥꯏꯔ ꯑꯦꯟ ꯁꯤꯠ ꯍꯣꯡꯦ
ꯑ ꯍꯥꯀꯅꯨꯗ ꯎꯁꯣꯏꯗꯗꯤ ꯅꯪ ꯎꯁꯣꯏ ꯎꯇꯤ ꯊꯣꯡꯉꯗꯕ꯭ꯔꯥ ꯅꯠꯇ꯭ꯔꯒ ꯑꯗꯤ ꯍꯧꯖꯤꯛ ꯎꯝ ꯀꯩꯅꯣꯗꯗꯤ ꯏꯚꯅꯤꯡꯗꯗꯤ
ꯎꯇ ꯅꯠꯇꯦ ꯍꯧꯇ ꯅꯠꯇꯦ ꯎꯝ
ꯑꯗꯨ ꯅꯄꯥꯛꯄꯤꯗꯣ ꯍꯥꯞꯄꯣꯅ ꯑꯥ
ꯎꯇꯤ ꯎꯇꯤ ꯅꯠꯇꯦꯅꯦ ꯍꯣꯏ
ꯑꯣ ꯑꯗꯨ ꯎꯁꯥ ꯊꯣꯡꯕꯗ ꯑꯗꯨꯒ ꯎꯝ ꯀꯩꯅꯣꯃ ꯍꯥꯞꯄꯣꯑꯣ ꯀꯩꯁ ꯑ ꯁꯥ ꯑꯀꯪꯕꯀꯣ
ꯑ ꯑꯗꯨꯝ ꯑꯗꯨ ꯂꯩꯔꯗꯤ ꯎꯁꯣꯏ ꯊꯥꯗꯣꯛꯀꯅꯤ
ꯑꯗꯨ ꯍꯥꯞꯄꯒ ꯊꯣꯡꯉꯨꯔꯗꯤ ꯑꯗꯨꯝ ꯍꯥꯎꯅꯦ ꯑꯗꯣ ꯅꯣꯏ ꯑꯥꯂꯨ ꯆꯥꯕ꯭ꯔꯅ ꯆꯥꯗꯕ꯭ꯔꯥ
ꯆꯥꯏ ꯆꯥꯏ ꯑꯗꯨꯗꯤ
ꯎꯝ ꯑꯂꯨ ꯑꯃ ꯑꯅꯤꯒꯨꯝꯕ ꯍꯥꯞꯄꯣ ꯑꯗꯨꯒ ꯎꯝ ꯑꯁꯤ ꯅꯄꯥꯛꯄꯤꯗꯣ ꯑꯗꯨꯗꯣ ꯌꯥꯝ ꯍꯥꯞꯄꯣ ꯑꯗꯨꯒ ꯎꯝ ꯁꯤꯡ ꯍꯥꯏꯕ꯭ꯔꯥ ꯖꯤꯟꯖꯔꯒꯤ ꯃꯅꯥꯗꯣ ꯑꯗꯨꯁꯨ ꯍꯥꯞꯄꯣꯅ ꯑꯗꯨꯒ ꯑꯣꯛꯀꯤ ꯑꯈꯣꯏ ꯑꯈꯣꯏꯅ ꯍꯥꯞ ꯍꯦꯛ ꯍꯦꯛꯇ ꯍꯥꯞꯄꯗꯨ
ꯎꯝ ꯈꯪꯉꯦ ꯈꯪꯉꯦ
ꯇꯨꯅ ꯁꯣ ꯁꯦꯝꯗꯣꯛꯄꯗꯣ ꯑ ꯑꯗꯨꯁꯨ ꯍꯥꯞꯄꯣꯅ ꯑꯥ ꯑꯗꯨꯒ ꯀꯨꯏꯅ ꯊꯣꯡꯉꯣ ꯑꯗꯨ ꯑꯣꯏꯔꯗꯤ ꯑꯗꯨꯝ ꯍꯥꯎꯔꯅꯤ ꯊꯨꯝ ꯖꯤ ꯃꯅꯥꯃ ꯇꯣꯔ ꯍꯥꯏꯗꯤ
ꯅꯪꯁꯨ ꯑꯗꯨ ꯅꯪ ꯅꯪꯁꯨ ꯑꯗꯨ ꯆꯥꯕ꯭ꯔꯥ
ꯎꯝ ꯁꯤꯡꯕꯨꯗꯤ ꯎꯝ ꯀꯩꯅꯣ ꯖꯤꯟꯖꯔꯕꯨꯗꯤ ꯃꯥꯒꯤ ꯔꯨꯠꯇꯨ ꯍꯥꯞꯄꯅꯨ ꯃꯥꯒꯤ ꯃꯅꯥꯗꯨ ꯈꯛꯇ ꯍꯥꯞꯄꯗꯨꯅꯕꯅꯤ ꯑꯪ ꯍꯥꯎꯕꯅꯤ
ꯑꯩ ꯁꯤ ꯂꯣꯏꯔꯒ ꯅꯍꯥꯛ ꯂꯥꯏꯒ ꯑꯩ ꯀꯩꯊꯦꯜꯗ ꯑꯗꯨ ꯂꯥꯛꯕ ꯆꯠꯀꯅꯤ ꯍꯨꯝ ꯃꯥ ꯊꯤꯕ ꯆꯠꯀꯦ
ꯐꯪꯉꯝꯃꯣꯏꯗ ꯍꯧꯖꯤꯛꯇꯤ
ꯐꯪꯅꯤ ꯐ ꯐꯪꯅꯤ ꯐꯪꯅꯤ ꯁꯤꯗ ꯀꯩꯅꯣ ꯂꯩ ꯑꯩꯈꯣꯏꯅ ꯌꯥꯝ ꯀꯩꯅꯣ ꯌꯣꯜꯂꯝꯕꯅꯤ
ꯑꯣ ꯑꯗꯨ ꯅꯥꯀꯨꯞꯄꯤ ꯅꯠꯇꯕ ꯅꯥꯄꯥꯛꯄꯤꯗꯨꯁꯨ ꯍꯥꯎꯕꯅꯤ
ꯍꯣꯏ ꯌꯦꯡꯁꯦ ꯑꯗꯨꯕꯨꯁꯨ ꯑꯗꯨꯁꯨ ꯂꯩꯔꯗꯤ ꯂꯧ ꯂ ꯩꯕꯤꯒꯦ ꯂꯩꯒꯦ
ꯎꯝ ꯅꯥꯀꯨꯞꯄꯤꯕꯨꯗꯤ ꯍꯥꯎꯗꯦꯗ
ꯎꯝ
ꯅꯄꯥꯛꯄꯤ ꯑꯃ ꯀꯩꯅꯣ ꯇꯥꯕꯗꯣ ꯍꯣꯏ ꯑꯥ
ꯏꯅꯥ ꯀꯔꯤ ꯇꯧꯕ꯭ꯔꯥ ꯍꯥꯏꯕꯅꯤꯗ ꯏꯅꯥꯎꯅꯨꯄꯤ ꯀꯣꯜ ꯂꯥꯛꯄꯒꯤꯀꯣ
ꯑꯣ
ꯃꯥꯒꯤ ꯀꯩꯅꯣ ꯗꯣꯀꯨꯃꯦꯟ ꯈꯔ ꯁꯦꯝꯅꯤꯉꯥꯏ ꯂꯩꯕ ꯑꯗꯨꯒꯤ
ꯑꯣ
ꯑꯦ ꯑꯩꯅ ꯗꯣꯀꯨꯃꯦꯟ ꯈꯔ ꯊꯥꯔꯛꯑꯣ ꯍꯥꯏꯕꯀꯣ
ꯉꯥꯍꯥꯛꯇꯪ ꯉꯥꯏꯈꯤꯌꯣ ꯅꯣꯏ ꯇꯥꯃꯣ
ꯍꯣꯏ ꯅꯪ ꯍꯧꯖꯤꯛ ꯍꯥꯏꯕ ꯅꯪ ꯍꯧꯖꯤꯛ ꯅꯪ ꯅꯇꯩꯃꯥꯗ ꯐꯣꯟ ꯇꯧꯔꯤ ꯍꯥꯏ ꯍꯥꯏꯁꯤꯔꯣ ꯑꯆꯥ ꯆꯥ ꯊꯥ ꯊꯥꯖꯗꯅ ꯊꯥꯕꯨ ꯊꯥꯖꯗꯅ ꯏꯃꯥ ꯃꯅꯥꯛ ꯌꯧꯅꯤꯀꯣ
ꯑꯥ
ꯍꯧꯖꯤꯛꯀꯥꯟ ꯍꯧꯖꯤꯛꯀꯥꯟ ꯏꯃꯥꯅ ꯑꯩꯉꯣꯟꯗ ꯍꯥꯏꯁꯦ ꯇꯥꯕ꯭ꯔꯣ
ꯎꯝ
ꯏꯃꯥꯅ ꯍꯧꯖꯤꯛꯀꯥꯟ ꯍꯥꯏꯁꯦ ꯅꯪ ꯍꯧꯖꯤꯛꯀꯥꯟ ꯀꯩ ꯀꯩ ꯇꯧꯕ꯭ꯔꯥ ꯍꯥꯏꯅ ꯍꯪꯕ ꯑꯩ ꯀꯩꯁꯨ ꯇꯧꯗꯦ ꯍꯧꯖꯤꯛꯇꯤ ꯍꯧꯖꯤꯛꯀꯥꯟꯗꯤ ꯑꯗꯨꯝ ꯑꯩꯅ ꯑꯩꯅ ꯍꯥꯏꯕ ꯍꯧꯖꯤꯛꯀꯥꯟꯗꯤ ꯅꯃꯧ ꯅꯨꯄꯤ ꯀꯟꯅ ꯊꯤꯔꯦ ꯍꯥꯏꯕ ꯀꯣ ꯏꯃꯥꯁꯤ ꯌꯥꯗꯤ ꯌꯥꯕ ꯖꯥꯠꯅꯤ
ꯑꯣ
ꯄꯨꯟꯁꯤꯗ ꯄꯨꯟ ꯄꯨꯟꯁꯤꯗ ꯄꯨꯟꯁꯤꯗ ꯅꯨꯄꯤ ꯑꯉꯥꯡꯗ ꯀꯔꯟ ꯁꯨꯃꯥꯏꯅ ꯇꯧꯗꯕꯁꯦ ꯑꯃꯁꯨ ꯇꯧꯔꯛꯇꯔꯤꯕꯀꯣ ꯑꯗꯨꯒꯤ ꯑꯩꯅ ꯁꯨꯃꯥꯏ ꯑꯩꯅ ꯁꯨꯃꯥꯏꯅ ꯍꯥꯏꯔꯁꯨ ꯊꯥꯖꯗꯦꯅꯦ ꯏꯃꯥꯗꯣ ꯏꯆꯥ ꯁꯨꯃꯥꯏꯅ ꯇꯧꯔꯝꯃꯣꯏ ꯍꯥꯏꯔꯒ
ꯅꯍꯥꯟꯗꯨꯀꯣ ꯑꯩ ꯎꯝ ꯑꯩꯅ ꯁꯨꯃꯥꯏꯅ ꯐꯣꯟꯗ ꯑꯗꯨꯝ ꯂꯥꯛꯅꯕꯀꯣ ꯑꯗꯨꯒꯤ ꯅꯨꯄꯥ ꯑꯃꯗꯣ ꯑꯁ ꯅꯪꯒꯨꯝꯕ ꯅꯨꯄꯤꯗꯤ ꯑꯩꯗꯤ ꯄꯥꯝꯗꯦꯗ ꯍꯥꯏꯅ ꯍꯥꯏꯕ ꯑꯗꯨꯒ ꯑꯃꯨꯛꯀ ꯃꯥꯅ ꯑꯗꯨꯝ ꯊꯥꯔꯛꯄꯀꯣ
ꯎꯝ
ꯅꯪ ꯅꯪꯒꯤ ꯏꯟꯁꯇꯒ꯭ꯔꯥꯝ ꯄꯦꯖ ꯀꯗꯤꯔ ꯀꯗꯦ ꯑꯗꯨ ꯑꯗꯨ ꯃꯥꯥꯡꯅ ꯀ꯭ꯔꯕ
ꯑꯣ ꯑꯣ
ꯃꯥꯗꯣ ꯃꯥꯒꯤ ꯀꯩꯅꯣꯅꯗꯤ ꯑꯁ ꯑꯩꯁꯦ ꯅꯪꯕꯨ ꯍꯩꯅꯗꯕ ꯇꯧꯔꯛꯀꯗꯧꯔꯦ ꯍꯥꯏꯅ ꯍꯥꯏ ꯍꯥꯏꯗꯤ ꯍꯥꯏꯕꯅꯦꯕ ꯑꯗ ꯃꯇꯥꯡ